ꯂꯥꯂꯥ ꯂꯥꯂꯥ ꯄꯨꯡꯁꯨ ꯊꯦꯡꯖꯤꯜꯂꯛꯑꯕ ꯑꯗꯨꯗ ꯆꯥꯛꯁꯨ ꯂꯥꯝꯃꯛꯄ ꯃꯥꯜꯂꯦ ꯃꯥꯁꯦ
ꯑꯣ ꯍꯧꯗꯣꯡ ꯄꯨꯔꯥꯑꯣ
ꯑꯥ ꯂꯥ ꯂꯥ ꯂ ꯁꯤꯂꯥꯎ꯫ ꯆꯪꯉꯣ ꯆꯪꯉꯣ ꯆꯉꯣ ꯂꯥ ꯂꯥꯥ ꯂꯥ ꯫ ꯀꯩꯅꯣ ꯇꯧꯋꯦ ꯑꯦ ꯅꯪꯒꯤ ꯀꯩꯅꯣꯒꯤ ꯕꯦꯠꯀꯤ ꯂꯥꯏꯔꯤꯛ ꯂꯩꯔꯤꯕꯣ꯫
ꯅꯣꯠꯁꯇꯣ ꯈꯔ ꯈꯔ ꯂꯩꯔꯝꯒꯅꯤ ꯂꯩꯔꯝꯒꯅꯤ꯫ ꯂꯧꯒꯦ ꯍꯥꯏꯔꯣ ꯂꯧꯕꯗꯤ ꯌꯥꯔꯣꯏꯌꯦ꯫
ꯋꯥꯏꯗꯣꯏꯅꯤ ꯀꯩꯅꯣ ꯂꯧꯗꯣꯏ ꯅꯠꯇꯦ ꯋꯥꯏꯗꯣꯏꯅꯤ ꯀꯩꯒꯤ꯫
ꯑꯩ ꯕꯦꯠꯀꯤ ꯑꯣꯖꯥ ꯑꯣꯏꯗꯨꯔꯁꯤꯗꯤ ꯃꯊꯪ꯫ ꯊꯥ ꯑꯃꯅꯤ ꯊꯥ ꯑꯁꯤꯒꯤ ꯁꯣꯝꯒꯤ ꯑꯩꯒꯤ ꯀꯟꯇ꯭ꯔꯦꯛꯁꯦ ꯖꯨꯂꯥꯏꯗ ꯂꯣꯏꯔꯗꯣꯏꯅꯤ ꯑꯥꯒꯁ ꯊꯥ ꯑꯗꯩꯗꯤ ꯄꯥꯛ ꯁꯤꯗ ꯂꯩꯔꯔꯣꯏꯕ꯫
ꯀꯥꯏ ꯂꯩꯗꯣꯕ꯫
ꯅꯠꯇꯦ ꯑꯥꯒꯁ ꯊꯥꯗꯒꯤꯗꯤ ꯂꯩꯔꯔꯣꯏ ꯑꯗꯣ ꯃꯣꯏꯒꯤ ꯑꯩꯅ ꯊꯥꯖꯤꯟꯒꯤꯕ ꯀꯣꯂꯦꯖꯁꯦ ꯀꯣꯂꯦꯖ ꯃꯔꯤ ꯊꯥꯖꯤꯟꯕꯗ ꯑꯃꯗꯨꯕꯨꯗꯤ ꯑ ꯀꯩꯅꯣꯒꯤꯗꯨꯗꯤ ꯃꯣꯏ ꯑꯩꯈꯣꯏ ꯀꯧꯔꯛꯇ꯭ꯔꯦ ꯍꯥꯏꯔꯗꯅꯀꯣ꯫ ꯂꯩꯍꯧꯔꯤꯕ ꯀꯣꯂꯦꯖ ꯑꯍꯨꯝꯁꯤꯗꯒꯤ ꯑꯃꯗꯤ ꯁꯣꯏꯗꯅ ꯑꯣꯏꯅꯤꯕ꯫ ꯍꯥꯏꯗꯤ ꯑꯃꯗꯤ ꯁꯣꯏꯗꯅꯅꯤ ꯍꯥꯏꯗꯤ ꯃꯣꯏꯅ ꯁꯨꯡꯀꯥꯎ ꯀꯧꯔꯛꯇ꯭ꯔꯒꯗꯤ ꯑꯩꯈꯣꯏ ꯈꯪꯗ꯭ꯔꯦꯕꯀꯣ꯫ ꯁꯨꯡꯀꯧ ꯀꯧꯔꯣꯏ ꯑꯩꯈꯣꯏ ꯁꯨꯡꯂꯧ ꯂꯧꯖꯔꯣꯏ ꯍꯥꯏꯔꯗꯤ ꯕꯠ ꯀꯩꯅꯣ ꯂꯩꯇꯦ ꯍꯥꯏꯗꯣ ꯑꯩꯅ ꯀꯦꯟꯗꯤꯗꯦꯠ ꯂꯩꯇꯦꯕ꯫ ꯀꯦꯟꯗꯤꯗꯦꯠꯇꯣ ꯑꯩꯈꯣꯏ ꯑꯩꯈꯣꯏ ꯑꯍꯨꯝ ꯑꯩꯈꯣꯏ ꯃꯔꯤꯁꯤꯅ ꯀꯣꯂꯦꯖ ꯃꯔꯤꯒꯤ ꯄꯣꯁ ꯀꯣꯂꯦꯖ ꯃꯉꯥꯒꯤ ꯄꯣꯁ ꯇꯔꯨꯛꯅꯦꯕ꯫ ꯄꯣꯁ ꯇꯔꯨꯛꯇ ꯑꯩꯈꯣꯏ ꯃꯔꯤꯈꯛꯇꯅꯦꯕ ꯂꯩꯔꯤꯁꯦ꯫
ꯎꯝ꯫
ꯑꯩꯈꯣꯏ ꯃꯉꯥꯕꯨꯗꯤ ꯂꯩꯕꯅꯦ ꯑꯗꯣ ꯑꯃꯗꯤ ꯊꯥꯖꯤꯟꯗꯣꯏ ꯃꯥ ꯁ꯭ꯀꯨꯜ ꯃꯥꯒꯤ ꯕꯤꯖꯤꯅꯦꯁ ꯇꯧꯖꯔ ꯂꯩꯕꯅꯤꯅ ꯃꯥ ꯊꯥꯖꯜꯂꯛꯑꯣꯏꯕ꯫ ꯑꯗꯨꯅ ꯑꯩꯈꯣꯏ ꯃꯔꯤꯁꯤꯅ ꯄꯣꯁ ꯇꯔꯨꯛ ꯌꯦꯟꯅꯗꯣꯏꯅꯦꯕ꯫ ꯑꯗꯨꯗꯨꯅ ꯃꯗꯨꯗꯣ꯫ ꯉꯥꯏꯈꯣ ꯅꯪꯒꯤ ꯑꯗꯨꯒꯤ ꯋꯥꯔꯤꯗꯣ ꯑꯩꯗꯒꯤ ꯑꯩꯅ ꯑꯃꯨꯛ ꯑꯩꯗꯤ ꯁꯣꯝꯗ ꯏꯗꯨꯀꯦꯁꯟꯗ ꯃꯁꯇꯔ ꯂꯣꯏꯔꯦꯗꯅꯀꯣ꯫ ꯏꯨꯀꯦꯁꯟꯗ ꯃꯁꯇꯔ ꯂꯣꯏꯔꯝꯅꯤꯅ ꯑꯩꯅ ꯊꯥꯖꯤꯟꯈ꯭ꯔꯤꯕ ꯄꯣꯁꯁꯤꯡꯗꯣ ꯑꯗꯨꯗ ꯏꯗꯨꯀꯦꯁꯟ ꯇꯥꯛꯄ ꯍꯥꯏꯇꯥꯔꯦ꯫ ꯑꯩꯒꯤ ꯄꯦꯊꯂꯣꯖꯤ ꯃꯦꯠꯁ ꯇꯥꯛꯄ ꯅꯠꯇꯕ ꯏꯗꯨꯨꯀꯦꯁꯟꯒꯤ ꯐꯥꯎꯟꯗꯦꯁꯟ ꯇꯥꯛꯄ ꯄꯗꯣ ꯑꯩꯈꯣꯏꯅ ꯅꯍꯥꯟꯋꯥꯏ ꯇꯝꯃꯛꯄꯗ ꯑꯣꯖꯥ ꯅꯤꯡꯊꯦꯝ ꯍꯣꯏꯅ ꯇꯥꯛꯄꯤꯔꯛ ꯑꯩꯈꯣꯏꯒꯤ ꯃꯦꯝ ꯄꯥꯔꯇꯤ ꯍꯣꯏꯅ ꯇꯥꯛꯂꯛꯄꯗꯣ꯫ ꯑꯗꯨ ꯇꯥꯛꯄꯒꯤ ꯄꯣꯠꯁꯨ ꯊꯥꯖꯤꯟꯈ꯭ꯔꯤꯕ ꯆꯨꯝꯅꯒꯤ ꯖꯦꯅꯦꯔꯦꯜꯗꯣ ꯄꯩꯇꯥꯥꯀꯣꯔꯤꯁ ꯅꯠꯇꯕ꯫
ꯑꯣ ꯑꯩꯒꯤ ꯑꯩꯒꯤꯅ ꯑꯩꯈꯣꯏ ꯁꯤꯒꯤ ꯀꯩꯅꯣ ꯇꯧꯕꯗꯣ꯫ ꯅꯣꯠꯁꯇꯣ ꯂꯩꯗꯤ ꯂꯩꯒꯨꯝ ꯇꯧꯕꯅꯦ ꯑꯩꯁꯦ ꯒ꯭ꯌꯥꯟ ꯇꯥꯗꯦ
ꯂꯩꯔꯝꯃꯣꯏꯗ ꯅꯪꯒꯤꯗꯤ ꯅꯪꯒꯤꯗꯤ ꯄꯣꯠꯇ ꯄꯤꯊꯣꯛꯈ꯭ꯔꯗꯨꯗꯤ꯫
ꯈꯪꯗꯦ ꯑꯗꯨꯅꯦ ꯑꯩ ꯕꯣꯠꯇꯔ ꯃꯤꯅ ꯋꯥꯏ
ꯄꯤꯊꯣꯛꯈ꯭ꯔꯕꯅꯤ ꯄꯤꯊꯣꯛꯈ꯭ꯔꯕꯅꯤ ꯅꯪꯒꯤ ꯄꯣꯠ ꯇꯥ ꯅꯨꯄꯤ ꯀꯩꯅꯣꯍꯣꯏꯗ ꯄꯨꯤꯊꯣꯛꯈ꯭ꯔꯕꯅꯦ ꯑꯩꯈꯣꯏꯒꯤ ꯐꯥꯔꯁ ꯏꯌꯥꯔꯒꯤ ꯑꯩꯈꯣꯏꯒꯤ ꯖꯨꯅꯤꯌꯔꯗ ꯑꯋꯥꯡꯕ ꯅꯨꯄꯤꯗꯣ ꯃꯣꯏꯗ ꯄꯤꯊꯣꯛꯈ꯭ꯔꯕꯅꯤ ꯅꯪ꯫
ꯑꯗꯨꯅꯦ ꯑꯩ ꯑꯋꯥꯡꯕ ꯅꯨꯄꯤꯁꯦ ꯀꯔꯝꯕꯅꯣ ꯑꯩ ꯈꯪꯗꯦ ꯀꯥꯎꯔꯦ ꯑꯩ꯫
꯫ ꯑꯦꯅ ꯍꯧꯕ ꯑꯃ ꯂꯩꯕꯗꯨ꯫
ꯀꯥꯎꯊꯣꯛꯈ꯭ꯔꯦ ꯀꯥꯎꯊꯣꯛꯈ꯭ꯔꯦ ꯑꯩ꯫
ꯎꯝ ꯑꯗꯨ ꯅꯪ ꯄꯤꯊꯣꯛꯈ꯭ꯔꯝꯅꯤ ꯄꯤꯊꯣꯛꯈ꯭ꯔꯝꯅꯤ ꯑꯗꯨ ꯂꯩꯔꯝꯃꯔꯣꯏ ꯅꯪꯉꯣꯟꯗꯗꯤ꯫
ꯂꯩꯟꯅꯦꯕ꯫
ꯑꯗꯣ ꯀꯣꯛ ꯑꯗꯨꯗꯣ ꯑꯩ ꯀꯩꯅꯣꯝ ꯍꯥꯏꯒꯁꯦ꯫ ꯍꯧꯖꯤꯛ ꯃꯥ ꯃꯤꯡ ꯆꯟꯈ꯭ꯔꯕ ꯅꯠꯇ꯭ꯔꯣ꯫
ꯑꯇꯩ ꯑꯗꯨꯝ ꯋꯥ ꯂꯧ ꯌꯥꯕ ꯅꯠꯇ꯭ꯔꯣ ꯑꯦꯝ ꯃꯨꯏꯗ ꯑꯗꯨꯝ ꯐꯪꯕꯗꯥꯏꯅꯦ ꯑꯥ꯫
ꯐꯔꯦ ꯑꯗꯣ꯫ ꯇꯁꯦꯡꯅ ꯍꯥꯏꯔꯗꯤ ꯍꯧꯖꯤꯛꯇꯤ ꯆꯥꯠ ꯖꯤꯄꯤꯇꯤ ꯃꯇꯝ ꯆꯥꯠ ꯖꯤ ꯄꯤꯇꯤ ꯄꯥꯔꯕꯥꯎ ꯌꯥꯔꯕꯖꯥꯠꯅꯤ꯫
ꯍꯣꯏꯅꯦ ꯑꯗꯨ ꯑꯗꯨ ꯑꯣꯏꯇꯥꯔꯁꯨ ꯁꯤ ꯁꯤꯂꯦꯕꯁꯇꯣ ꯁꯤꯅꯤ ꯁꯤꯅꯤꯗꯨ ꯈꯪꯉꯥꯗꯤ꯫
ꯁꯂꯦꯕꯁꯇꯕꯨꯂꯤ ꯊꯥꯕꯤ ꯀꯦ
ꯍꯥꯏꯗꯤ ꯁꯤꯈꯩ ꯁꯤꯒꯩ ꯆꯠ ꯍꯥꯏꯗꯣ ꯈꯪꯉꯒ ꯑꯩꯈꯣꯏꯒꯤ ꯁꯤꯂꯦꯕꯁ ꯋꯥꯏꯁ ꯑꯣꯏꯅ ꯅꯣꯠꯁꯤꯗ ꯌꯥꯎꯋꯤꯗꯅ ꯅꯨꯡꯁꯨ ꯅꯨꯡꯉꯥꯏꯗꯅ
ꯍꯣꯏ ꯑꯦꯝ ꯌꯗꯒꯤ ꯂꯧꯔꯁꯨ ꯌꯥꯏ ꯑꯦꯝ ꯌꯗꯒꯤ ꯂꯨꯄꯥ ꯆꯥꯝꯃꯉꯥꯃꯨꯛꯂꯁꯤ ꯐꯥꯔꯗ
ꯎꯝ ꯑꯩ ꯏꯆꯥꯁꯦ ꯆꯥꯛ ꯂꯥꯛꯃꯄ ꯃꯥꯜꯂꯤꯌꯦ ꯇꯥꯃꯥꯊꯣꯏ ꯇꯥꯁꯜꯂꯛꯄꯒꯤꯀꯣ
ꯅꯈꯣꯏꯅ ꯑꯠ ꯄꯨꯡ ꯇꯔꯥꯃꯥꯊꯣꯏꯕꯨ ꯇꯥꯔꯤꯅꯦ ꯅꯣꯏꯗꯤ ꯇꯥꯔꯕꯣ
ꯃꯈꯨꯝꯗ ꯂꯩꯌꯦ ꯆꯥꯅꯕꯒꯤ
ꯑꯣ ꯉꯁꯤꯒꯤꯗꯤ ꯀꯩꯀꯩ ꯁꯥꯥꯔꯦ ꯎꯝ
ꯁꯨꯖꯥꯛ
ꯄꯣ ꯈꯔ ꯆꯥꯔꯦ ꯑꯗꯨꯒ ꯑꯗꯨꯝ ꯂꯣꯏꯁꯟꯈ꯭ꯔꯦ
ꯆꯨꯖꯥꯛ ꯍꯥꯏꯔꯒ ꯆꯨꯖꯥꯛꯁꯦ ꯀꯔꯝꯕꯅꯣ ꯑ ꯑꯅꯤ ꯁꯨꯗꯣꯏꯅꯦ ꯃꯈꯟꯁꯦ ꯁ꯭ꯋꯤꯠꯀꯣꯟꯗꯥ ꯑꯗꯨꯗ ꯊꯨꯝꯃꯒ ꯃꯍꯥꯎ ꯑꯃ ꯌꯥꯎꯗꯕ ꯃꯊꯧ ꯇꯥꯛꯏꯅꯦ ꯃꯗꯨꯕ ꯆꯨꯖꯥꯛꯀꯤ ꯊꯣꯠꯄ ꯍꯥꯏꯒꯗ꯭ꯔꯥ ꯇꯨꯖꯥꯛꯀꯤ ꯃꯍꯥꯎ ꯑꯃ ꯂꯩꯗꯅꯦ ꯑꯊꯣꯠꯄ ꯑꯃ ꯃꯥꯀꯤ ꯎ ꯀ ꯍꯥꯏꯅꯤ ꯁꯄꯣꯔꯗꯣ ꯊꯨꯝꯃꯒꯗꯪ ꯇꯣꯛꯑꯦ ꯍꯥꯏꯕ ꯑꯩꯅ ꯍꯥꯏꯅꯤꯡꯉꯤꯅ ꯆꯨꯖꯥꯛꯀꯤ ꯑꯩꯈꯣꯏꯒꯤ ꯆꯨꯖꯥꯛ ꯍꯥꯏꯁꯤꯗꯤ ꯆꯥꯕ ꯃꯇꯝꯗ ꯆꯥꯕ ꯃꯇꯝꯗ ꯑꯩꯈꯣꯏꯒꯤ ꯃꯥ ꯃꯍꯥꯎꯁ ꯍꯥꯏꯗꯤ ꯃꯔꯨ ꯑꯃ ꯆꯤꯛꯄ ꯃꯇꯝ ꯃꯇꯝꯗ ꯃꯍꯥꯎ ꯃꯌꯥꯝ ꯃꯌꯥꯝ ꯌꯥꯎꯒꯗꯕꯅꯦꯕ ꯑꯗꯣ ꯍꯧꯖꯤꯛꯀꯤ ꯁꯨ ꯀꯣꯔ ꯑꯗꯨꯅ ꯃꯔꯨ ꯑꯃꯗꯨꯗ ꯍꯣꯔꯒ ꯀꯩꯝꯇ ꯃꯅꯨꯡꯗ ꯌꯥꯎꯗꯕ ꯍꯥꯏꯇꯥꯔꯦ ꯑꯗꯨꯃꯥꯏꯅ ꯇꯧꯔꯒ ꯑꯊꯨꯝꯕꯅ ꯑꯣꯏꯅ ꯆꯠꯄ ꯑꯗꯨꯃꯥꯏꯅ ꯇꯧꯕ ꯃꯥꯜꯂꯦ
ꯍꯣꯏ ꯍꯣꯏ ꯆꯠ
ꯑꯗꯨꯅꯌꯥ ꯑꯗꯨꯅ
ꯎꯝ ꯑꯗꯣ ꯑꯗꯨꯗꯣ ꯍꯥꯎꯒꯦ ꯌꯥꯝ ꯍꯥꯎꯋꯦꯗꯤ ꯑꯗꯨꯅꯗꯤ ꯍꯦꯟꯅ ꯄꯥꯝꯃꯦ
ꯎꯝ ꯑꯊꯨꯝꯕ ꯌꯥꯝ ꯆꯥꯖꯔꯨꯅꯨꯍꯦ
ꯃꯥꯅ ꯆꯂꯥꯡꯒꯤ ꯁꯔꯨꯛ ꯑꯣꯏꯗꯣꯏ ꯅꯠꯇ꯭ꯔꯥ ꯏꯁꯇꯥꯔ ꯈꯪꯗꯦ ꯑꯩꯕꯨꯗꯤ ꯑꯩ ꯌꯥꯝ ꯄꯥꯝꯖꯔꯦ ꯌꯥꯝ ꯅꯠꯇꯦꯗ ꯃꯁꯥ ꯃꯁꯥ ꯈꯤꯇꯪ ꯈꯤꯇꯪ ꯆꯥꯕꯩ ꯋꯥꯅꯤ
ꯆꯥꯛꯍꯧ ꯆꯨꯖꯥꯛꯇꯣ ꯑꯗꯨꯗꯨꯅ ꯍꯥꯎꯗꯧ ꯃꯥꯜꯂꯦ
ꯑꯗꯨꯒꯨꯝꯕꯗꯨꯅ ꯑꯃꯨꯛ ꯂꯧꯔꯒ ꯆꯥꯕ ꯍꯥꯎꯋꯤꯗꯅ
ꯑꯩꯁꯦ ꯂꯧꯔꯒ ꯆꯨꯖꯥꯛꯁꯤ ꯂꯧꯔ ꯑꯝꯇ ꯆꯥꯒꯦ ꯇꯧꯕꯅꯤꯅ ꯑꯃꯨꯛꯁꯨ ꯆꯥꯕꯗꯨ ꯅꯍꯥꯟꯋꯥꯏ ꯆꯥꯈꯤꯕꯗꯨ ꯀꯩꯁꯨ ꯏꯁꯥꯗꯨ ꯒ꯭ꯌꯥꯟ ꯇꯥꯔꯗꯤ ꯃꯈꯣꯏꯒꯤ ꯂꯝꯕꯤꯗꯒ ꯃꯣꯏ ꯂꯧꯔ ꯌꯣꯟꯕ ꯑꯗꯨ ꯌꯥꯝ ꯆꯥꯅꯤꯡꯉꯤ
ꯂꯝꯕꯤꯗ ꯑꯗꯨꯅꯦ ꯁꯤ ꯈꯨꯃꯟ ꯄꯜꯂꯤꯗ ꯂꯧꯔ ꯂꯧꯔꯒ ꯌꯣꯜꯂꯦ ꯌꯥꯝꯅ
ꯈꯨꯃꯟ ꯄꯂꯤ ꯍꯥꯏꯁꯤ ꯅꯥꯒꯥꯔꯣꯝꯒꯤ ꯆꯤꯀꯟ ꯌꯣꯟꯕꯗꯣ ꯅꯠꯇ꯭ꯔꯥ ꯍꯣꯏ ꯍꯣꯏ ꯑꯗꯨꯗ ꯌꯥꯝ ꯌꯣꯜꯂꯦ ꯑꯗꯨꯗꯣ ꯑꯝꯇ ꯆꯥꯅꯤꯡꯕꯅꯦ ꯑꯗꯣ ꯉꯍꯥꯛꯃꯨꯛ ꯏꯃꯥꯟꯅꯕꯒ ꯆꯠꯄꯗ ꯆꯥꯁꯤꯔꯥ ꯍꯥꯏꯩꯅꯔꯒ ꯑꯗꯨꯝ ꯑꯗꯨꯝ ꯄꯩꯁꯥ ꯑꯩꯈꯣꯏꯁꯨ ꯍꯦꯛꯇ ꯄꯩꯁꯥꯁꯨ ꯊꯣꯛꯇꯕꯅꯤꯅ ꯍꯦꯛꯇ ꯂꯤꯛꯁꯟꯕꯗ ꯑꯗꯨꯝ ꯇ ꯊꯣꯛꯑꯦꯕ ꯑꯗꯨꯝ ꯆꯥꯛꯍꯧꯗ
ꯑꯗꯨꯕꯨ ꯃꯍꯥꯎ ꯀꯃꯥꯏꯅ ꯇꯧꯕꯖꯥꯠꯅꯣ ꯑꯩꯁꯨ ꯈꯪꯗ꯭ꯔꯤꯌꯦ
ꯂꯧꯖꯕ ꯈꯛꯇꯅꯤꯗ ꯑꯩꯈꯣꯏꯅ ꯆꯥꯖꯩꯁꯤꯁꯨ
ꯑꯗꯨꯅ ꯌꯨꯝꯗ ꯂꯧꯕꯗꯣ ꯑꯗꯨꯗꯤ ꯉꯥꯟꯕꯅꯕꯨ ꯍꯥꯎꯋꯦꯔ ꯉꯥꯟꯕꯅ ꯍꯥꯎ ꯃꯥꯜꯂꯦꯕ ꯑꯗꯨꯗꯤꯃꯨꯛ
ꯑꯣ
ꯈꯪꯗꯦ ꯂꯧꯕꯗꯤ ꯃꯁꯛꯁꯦ ꯂꯧꯔꯒ ꯌꯥꯝ ꯆꯥꯅꯤꯡꯉꯦ ꯂꯧꯔꯒ ꯑꯗꯨꯝ ꯕꯖꯥꯔ ꯆꯕ ꯆ ꯇꯥꯔꯦ ꯎꯝ ꯑꯗꯣ ꯃꯣꯏꯗꯨꯗꯤ ꯂꯧꯕꯗꯣ ꯊꯨꯝꯃꯣꯔꯣꯀ ꯑꯗꯨꯅꯤ ꯑꯉꯥꯡꯉ ꯆꯥꯒꯤꯕꯗꯣ ꯌꯥꯝ ꯍꯥꯎꯕꯅꯤ
ꯍꯥꯏꯗꯤ ꯑꯗꯣ ꯍꯥꯎꯎꯅꯤ ꯀꯥꯡꯁꯣꯏꯒꯤ ꯌꯣꯡꯆꯥꯛ ꯊꯥꯛꯄ ꯃꯥꯜꯂꯤ
ꯅꯣꯏ ꯆꯥꯛ ꯆꯔꯕꯣ ꯅꯣꯏ
ꯀꯩ ꯀ ꯀꯩꯕ
ꯆꯥꯛ ꯆꯥ
ꯆꯥꯗ꯭ꯔꯤ ꯑꯩꯈꯣꯏꯁꯨ
ꯀꯩꯅꯣ ꯇꯧꯔꯝꯕꯅꯤ ꯑꯩꯈꯣꯏꯒꯤ ꯑꯉꯥꯡꯁꯤꯡ ꯁ꯭ꯀꯨꯜꯒꯤ ꯑꯉꯥꯡ ꯃꯣꯏꯗꯤ ꯆꯦ ꯁꯤꯃ ꯃꯣꯏꯔꯤ ꯀ꯭ꯂꯥꯁ ꯑꯩꯈꯣꯏꯅ ꯆꯦ ꯈꯣꯠꯄꯗ ꯁꯨꯝ ꯁꯨꯝ ꯃꯇꯝ ꯂꯧꯕ ꯍꯥꯏꯁꯦ ꯀꯩꯅꯣꯅꯤꯗ ꯁ꯭ꯀꯨꯜꯒꯤ ꯃꯣꯏꯒꯤ ꯅꯣꯠꯕꯨꯛꯁꯦ ꯅꯣꯠꯕꯨꯛ ꯁꯦ ꯑꯗꯨꯝ ꯕꯔꯥꯕꯔ ꯑꯩꯈꯣꯏꯅ ꯆꯥꯡ ꯅꯥꯏꯅ ꯆꯦꯞꯇꯔ ꯑꯃ ꯇꯥꯛꯄ ꯂꯣꯏꯔꯛꯄꯗꯕꯨ ꯑꯣꯏꯔꯣ ꯅꯠꯇ꯭ꯔꯒꯅ ꯆꯌꯣꯜ ꯑꯃ ꯇꯥꯛꯄ ꯂꯣꯏꯔꯛꯄꯗꯕꯨ ꯑꯣꯏꯔꯣ ꯑꯁꯦꯡꯕꯒꯤꯗꯤ ꯅꯣꯡꯃ ꯅꯣꯡꯃꯒꯤꯗꯨ ꯅꯨꯡꯇꯤꯒꯤ ꯆꯦꯛ ꯇꯧ ꯍꯥꯏꯕꯅꯤ ꯍꯥꯏ ꯅꯨꯡꯇꯤꯒꯤ ꯆꯦꯛ ꯇꯧꯕꯗꯗꯤ ꯑꯩꯈꯣꯏꯗꯁꯨ ꯌꯥꯝ ꯑꯋꯥꯕ ꯊꯕꯛꯅꯦ ꯁꯦꯡꯅ ꯍꯥꯏꯔꯕꯗ ꯎ ꯀꯩꯅꯁꯨ ꯇꯔꯨꯛ ꯇꯔꯦꯠ ꯆꯪꯉꯅꯤ ꯅꯣꯡꯃꯗ ꯑꯗꯨꯒ ꯑꯗꯨꯁꯨ ꯑꯃꯨꯛ ꯆꯦꯛ ꯇꯧꯕꯗꯣ ꯑꯩꯈꯣꯏꯗ ꯋꯥꯗꯣꯏꯅꯤꯅ ꯑꯩꯈꯣꯏꯅ ꯀꯩꯅꯣ ꯇꯧꯋꯦ ꯆꯌꯣꯜ ꯈꯨꯨꯝꯁꯤꯂꯒ ꯑꯗꯨꯃꯥꯏꯅ ꯍꯦꯛ ꯆꯦꯛ ꯇꯧꯕꯒꯨꯝꯕ ꯇꯧꯋꯦ ꯑꯗꯨꯗꯨꯅ ꯑꯩꯅ ꯆꯦꯛ ꯇꯧꯒꯦ ꯄꯤꯔꯛꯑꯣꯅ ꯍꯥꯏꯈꯤꯕꯅꯤꯗꯣ ꯉꯔꯥꯡꯁꯦ ꯑꯉꯥꯡ ꯑꯃꯈꯛꯇꯪ ꯄꯤꯔꯛꯑꯦ ꯃꯔꯝꯗꯤ ꯇꯥꯡ ꯀꯩꯅꯣꯁꯦ ꯃꯟꯗꯦ ꯍꯌꯦꯡꯁꯦ ꯑꯩꯅ ꯇꯦꯁ ꯇꯧꯁꯤꯁꯨ ꯍꯥꯏꯈꯤꯕꯅꯦꯕ ꯎꯝ ꯁ꯭ꯀꯨꯜꯒꯤꯗꯣ ꯍꯌꯦꯡꯁꯦ ꯇꯦꯁ ꯂꯩꯕꯅꯦ ꯑꯩꯅ ꯇꯦꯁ ꯇꯧꯁꯦꯅ ꯑꯗꯨꯣ ꯇꯦꯁꯇꯣ ꯂꯣꯏꯔꯒ ꯍꯌꯦꯡꯗꯣ ꯄꯨꯂꯞ ꯂꯧ ꯁꯜꯂꯒꯦ ꯑꯗꯨꯒ ꯈꯍꯜꯂꯒꯦ
ꯑꯗꯨ ꯅꯣꯏꯗꯤ ꯁꯇꯔꯗꯦ ꯁꯨꯇꯤ ꯊꯥꯕ ꯇꯧꯗ꯭ꯔꯣ
ꯇꯧꯗ ꯇ ꯀꯗ ꯍꯥꯏꯗꯦꯅ ꯃꯔꯥꯡ ꯐ ꯄꯔ ꯐ ꯄꯔꯅꯤ ꯄꯁꯇꯔꯗꯗꯅ ꯍꯦꯟꯅ ꯃꯊꯥ ꯁꯌꯦ ꯑꯩꯗꯤ ꯑꯍꯥꯟꯕ ꯑꯣꯏꯕꯅꯤꯅ ꯈꯪꯉꯨꯗ꯭ꯔꯦ ꯑ ꯁꯦꯇꯔꯗꯤ ꯅꯨꯃꯤꯠ ꯂꯤꯁꯤꯡ ꯑꯔꯥꯡꯁꯦ ꯑꯩꯅ ꯀ꯭ꯂꯥꯁ ꯆꯪꯉꯤꯉꯩꯗ ꯃꯣꯏꯁꯦ ꯃꯦꯁꯦꯁ ꯊꯥꯔꯛꯑꯝꯃꯦꯕꯀꯣ ꯑꯣ ꯑꯩꯁꯦ ꯁꯚꯦꯟ ꯄꯦꯔꯤꯠ ꯁꯤꯛꯁ ꯄꯦꯔꯠ ꯁꯚꯦꯟ ꯄꯦꯔꯦꯠ ꯑꯅꯤꯁꯦ ꯑꯣꯐ ꯂꯩꯇ ꯑꯗꯨꯝ ꯊꯪꯅ ꯊꯪꯅꯅ ꯀ꯭ꯂꯥꯁ ꯑꯃꯈꯛꯇ ꯑꯅꯤꯃꯛ ꯆꯪꯉꯦꯕ ꯑꯗꯨꯗꯨꯅ ꯐꯣꯟꯗꯣ ꯄꯥꯏꯗ꯭ꯔꯦ ꯑꯗꯨꯒ ꯑꯩꯠ ꯄꯦꯔꯦꯠ ꯁꯤꯗꯩꯁꯤꯗ ꯑꯣꯐ ꯂꯩꯌꯦꯕ ꯑꯗꯨꯅ ꯂꯥꯁ ꯄꯤꯔꯠꯁꯦ ꯑꯣꯐ ꯂꯩꯕꯅꯤꯅ ꯑꯩꯁꯦ ꯄꯣꯊꯥꯕꯗ ꯆꯪꯉꯛꯄꯁꯤꯗ ꯃꯦꯗꯥꯝ ꯑꯃꯅ ꯀꯩꯅꯣ ꯑꯣꯖꯥꯁꯤꯡ ꯑꯣꯖꯥ ꯑꯃꯁꯨ ꯄꯊꯥꯔꯝꯃꯦꯕꯀꯣ ꯑꯩꯈꯣꯏꯅ ꯅꯨꯄꯥꯅꯤꯁꯦꯅ ꯑꯣꯖꯥꯁꯤꯡ ꯀꯩꯅꯣ ꯇꯧꯗ꯭ꯔꯤꯐꯥꯎ ꯃꯦꯠꯁꯀꯤ ꯑꯗꯨꯃꯥꯏꯅ ꯃꯣꯏ ꯀ꯭ꯂꯥꯁ ꯚꯤꯗꯤꯑꯣ ꯅꯝꯃꯒ ꯂꯧꯔꯒ ꯊꯥꯔꯛꯑꯣ ꯍꯥꯏꯕꯀꯣ ꯊꯥꯒꯠꯂꯛꯑꯣ ꯍꯥꯏꯕꯖꯥꯠꯅꯦꯕ ꯑꯗꯨꯗꯤ ꯑꯩꯈꯣꯏꯗꯤ ꯈꯪꯍꯧ ꯑꯩꯗꯤ ꯈꯪꯍꯧꯗ꯭ꯔꯕꯅꯤꯅ ꯑꯗꯨꯃꯥꯏꯅ ꯇꯧꯗ꯭ꯔꯕꯣꯅ ꯍꯥꯏ ꯑꯦ ꯑꯩꯗꯤ ꯈꯪꯍꯧꯗ꯭ꯔꯦꯅꯦ ꯃꯦꯗꯝꯝ ꯑꯗꯨ ꯍꯥꯏꯔꯗꯣ ꯃꯟꯗꯦꯐꯥꯎ ꯃꯅꯨꯡꯗ ꯊꯥꯒꯠꯂꯛꯑꯣ ꯍꯥꯏꯕꯅꯦ ꯑ ꯃꯟꯗꯦꯒ ꯁꯇꯔꯗꯦꯒ ꯑꯅꯤ ꯍꯥꯏꯇꯥꯔꯦ ꯑꯗꯨꯗꯨꯅ ꯑꯅꯤꯗꯣ ꯍꯌꯦꯡꯁꯦ ꯑꯩ ꯀ꯭ꯂꯥꯁ ꯑꯅꯤꯁꯦ ꯚꯤꯗꯤꯑꯣ ꯅꯝꯝꯕ ꯊꯥꯒꯠꯇꯣꯔꯤ
ꯑꯣ ꯏꯗꯤꯑꯣ ꯅꯝꯕꯥꯏ ꯀ
ꯑꯩꯅ ꯇꯥꯛꯄꯗꯣ ꯑꯩꯅ ꯇꯥꯛꯄꯗꯣ ꯑꯣꯖꯥ ꯑꯃꯅ ꯅꯝꯍꯜꯂꯦꯕꯀꯣ ꯃꯔꯝꯕꯨꯗꯤ ꯑꯩꯅ ꯀ ꯇꯕꯨꯗꯤ ꯆꯪꯍꯟ ꯅꯝꯃꯨꯏ ꯑꯗꯨꯗꯣ ꯑꯩꯗꯤ ꯍꯌꯦꯡꯁꯦ ꯁꯥꯇ꯭ꯔ ꯑꯃ ꯋꯥꯏꯕ꯭ꯔꯥ ꯀꯩꯅꯣ ꯇꯧꯔꯒ ꯅꯝꯍꯜꯂꯦ
ꯁꯥꯇ꯭ꯔꯗ ꯇꯥꯛꯏꯕ ꯀ꯭ꯂꯥꯁꯇꯨꯒꯤ ꯁꯥꯇ꯭ꯔꯗꯤ ꯑꯣꯏꯔ
ꯑꯣꯏꯍꯜꯂꯗꯕꯅꯤ ꯃꯅꯤꯡꯗꯨꯒꯤ ꯅꯝꯍꯜꯂꯛꯑꯒꯦ
ꯑꯗꯨꯗꯤ ꯈꯪꯒꯗ꯭ꯔꯥ
ꯑꯩꯒꯤ ꯐꯣꯟꯗꯣ ꯄꯥꯏꯔ ꯅꯝꯗꯣꯏꯅꯤ
ꯎꯝ ꯐꯔꯦꯅꯦ ꯑꯦꯛꯇꯪ ꯆꯥꯛ ꯆꯥꯊꯣꯛꯀꯦꯁꯨ ꯆꯥꯖꯔꯛꯣꯑꯣ ꯍꯣꯔꯦꯟ ꯀꯣꯟꯅ ꯐꯖꯅ ꯑꯃꯨꯛ ꯁꯥꯔ ꯂꯣꯏ
ꯐꯒꯦ ꯇ ꯊ
ꯑꯣ ꯍꯣ ꯍꯣꯏ ꯐꯔꯦ ꯐꯔꯦ ꯐꯔꯦ ꯊꯝꯃꯒꯦꯀꯣ ꯑꯗꯨꯗꯤ